ꯂꯣ
ꯏꯁ ꯍꯜꯂꯣ
ꯇꯨꯝꯗ꯭ꯔꯤꯕ꯭ꯔꯣ
ꯇꯨꯝꯗ꯭ꯔꯤꯌꯦ ꯑꯩꯗꯤ ꯍꯧꯖꯤꯛ ꯍꯧꯒꯠꯄꯗ ꯉꯥꯏꯔꯤ
ꯍꯧꯖꯤꯛꯇꯤ ꯍꯧꯒꯠꯂꯒ ꯑꯃꯨꯛ ꯐꯝꯔꯥꯒ ꯂꯩ ꯑꯩꯗꯤ ꯅꯥꯏꯟ ꯇꯦꯟꯗ ꯇꯨꯝꯃꯦꯀꯣ ꯑꯃꯨꯛꯀ ꯍꯧꯒꯠꯂꯦ
ꯁꯤ ꯅꯥꯢꯟ ꯇꯦꯟꯗ ꯇꯨꯝꯃꯒ ꯍꯧꯖꯤꯛ ꯅ
ꯑꯃꯨꯛꯀ ꯍꯧꯒꯠꯄ
ꯉꯟ ꯃꯟꯗꯔꯣ ꯁꯤꯗꯤ
ꯎꯝ ꯑꯩꯀꯣ ꯍꯤꯗꯥꯛ ꯀꯥꯞꯔꯒ ꯑꯩꯒꯤ ꯍꯤꯗꯥꯛ ꯂꯣꯏꯈ꯭ꯔꯕ ꯑꯗꯨꯒꯤ ꯂꯧꯊꯣꯛꯄꯗ ꯑꯃꯨꯛꯀ ꯇꯨꯝꯅꯤꯡꯗꯕ
ꯍꯣꯁꯄꯤꯇꯥꯜꯗ ꯂꯩꯕ꯭ꯔ‌ꯣ
ꯅꯠꯇꯦ ꯌꯨꯝꯗꯅꯦ
ꯀꯩ ꯃꯈꯣꯟꯅꯣ ꯌꯥꯝ ꯇꯥꯏꯍ‌ꯦ
ꯅꯣꯡ ꯆꯨꯕꯒꯤꯅꯦ
ꯑꯣ
ꯅꯣꯡꯒꯤ ꯈꯣꯟꯅ‌ꯦ
ꯌꯥꯝ ꯑꯥ ꯈ꯭ꯔꯛ ꯈ꯭ꯔꯛ ꯇꯥꯏ ꯑꯗ‌ꯣ ꯈꯔ ꯈ꯭ꯔꯗꯤ ꯇꯥꯏ ꯑꯗꯨꯝ ꯌꯥꯝ ꯅꯣꯡ ꯆꯨ ꯑꯥ ꯅꯣꯡ ꯌꯥꯝ ꯆꯨꯕ꯭ꯔꯣ
ꯅꯣꯡ ꯆꯨꯕꯁꯤꯅꯀꯣ ꯌꯥꯗꯕꯅꯤ
ꯑꯩꯈ‌ꯣꯏꯔꯣꯝꯗꯗꯤ ꯅꯣꯡ ꯆꯨꯗꯦꯅꯦ ꯑꯁ ꯌꯥꯝ ꯁꯥꯏ ꯇꯨꯝꯕꯀ ꯌꯥꯗ꯭ꯔꯦ
ꯑꯗꯨꯝ ꯑꯣꯟꯅꯔꯗꯤ ꯐꯗꯕꯀꯣ
ꯈ‌ꯣꯏꯔ‌ꯣꯝꯗꯗꯤ ꯑꯦꯁ
ꯑꯣꯟꯅꯔꯗꯤ ꯅꯨꯡꯉꯥꯏꯅꯤꯌ‌ꯦ ꯑꯩꯈꯣꯏꯗꯤ ꯅꯨꯡꯁꯥꯗꯣ ꯎꯗꯕ ꯀꯨꯏꯔꯦ
ꯋ‌ꯦꯗꯔꯗꯤ ꯑꯁ ꯋ‌ꯦꯗꯔꯗꯤ ꯇꯨꯝꯕ ꯌꯥꯗ꯭ꯔꯦ ꯅꯨꯡꯁꯥ ꯁꯥꯕꯅꯤꯅꯀꯣ
ꯍꯧꯖꯤꯛꯐꯥꯎ ꯅꯨꯡꯁꯥ ꯁꯥꯏꯌꯦ
ꯅꯣꯡ ꯆꯨ ꯆꯨꯔꯁꯨ ꯑꯗꯨꯝ ꯁꯥꯕꯗꯤ ꯁꯥꯏꯌꯦ
ꯑꯩꯈꯣꯏꯗꯗꯤ ꯅꯣꯡ ꯅꯣꯡꯁꯨ ꯆꯨꯗꯦ ꯋ‌ꯦꯗꯔꯁꯦ ꯀꯌꯥ ꯀꯩꯅꯣ ꯑꯩ ꯍꯥꯏꯁꯤꯔꯥ ꯍꯩꯇ꯭ꯔꯦ
ꯋꯦꯗꯔꯁꯤ ꯌꯥꯗ꯭ꯔꯦ ꯁꯥꯃꯟꯕꯒꯤ ꯑꯩꯈꯣꯏꯅ ꯑꯗꯨ ꯄꯥꯝꯃ‌ꯦ
ꯅꯣꯏꯗꯤ ꯈ‌ꯣꯏꯔ‌ꯣ ꯑꯩꯈꯣꯏ ꯅꯣꯏꯗꯤ ꯑꯩꯈꯣꯏꯔꯣꯝꯗ ꯂꯩꯕꯒꯤ ꯑꯣꯏꯔꯝꯅꯤ ꯈꯣꯏꯗꯤ
ꯍꯧꯖꯤꯛ ꯉꯁꯤꯗꯤ ꯀꯔꯤꯒꯤ ꯃꯊꯦꯟ ꯆꯥꯏ
ꯑꯈꫭꯏꯒꯤꯃꯤ ꯑꯩꯈꯣꯏꯗꯤ ꯑꯁ ꯀꯩꯅꯣ ꯑꯩꯈꯣꯏꯗꯤ ꯃꯌꯥꯡꯒꯤ ꯆꯤꯟꯖꯥꯛ ꯆꯥꯔ ꯂꯩꯔꯦ ꯑꯩꯈꯣꯏꯗꯤ ꯥꯏ ꯂꯩꯇ꯭ꯔꯦ ꯁꯝꯕꯔꯒꯨꯝꯕ ꯀꯣ ꯑꯩ ꯍꯨꯝ ꯍꯨꯝ
ꯍꯥꯎꯕ꯭ꯔꯅꯦ
ꯍꯥꯎꯗ꯭ꯔꯁꯨ ꯆꯥꯗ꯭ꯔꯗꯤ ꯌꯥꯗꯕꯅꯤꯅ ꯑꯗꯨꯝ ꯍꯥꯎꯇ꯭ꯔꯁꯨ ꯑꯗꯨꯝ ꯆꯥꯈ꯭ꯔꯦ ꯂꯩꯥꯇ꯭ꯔꯦ ꯊꯕꯛ ꯆꯠꯂꯅꯤ ꯍꯜꯂꯛꯑꯅꯤ ꯑꯗꯨꯝ ꯅꯣꯏꯗꯤ ꯅꯣꯏꯗꯤ ꯑꯍꯥꯎ ꯑꯍꯥꯎꯕ ꯉꯥꯛꯇ ꯆꯥꯔꯝꯒꯅꯤꯅꯦ
ꯍꯣꯏ ꯑꯩꯈꯣꯏꯗꯤ ꯑꯩꯈꯣꯏꯗꯤ ꯑꯁ ꯆꯥꯅꯤꯡꯕ ꯃꯈꯩ ꯆꯥꯕꯅꯤ
ꯑꯗꯨ ꯎꯄꯥꯏ ꯂꯩꯇ꯭ꯔ‌ꯦ
ꯁꯟꯁꯥꯒ ꯎꯁꯣꯏ ꯆꯥꯕꯅꯤ
ꯑꯣ ꯍꯣ ꯑꯥꯎꯔꯝꯅꯤꯀꯣ ꯍꫭꯏ ꯑꯗꯨꯗꯤ ꯇꯥꯡꯖꯨ ꯇꯥꯡꯉꯦ
ꯑꯣ
ꯑꯩꯈꯣꯏꯒꯤ ꯆꯤꯟꯖꯥꯛꯇ ꯐꯪꯗ꯭ꯔꯦ ꯑꯗꯨꯅ ꯑꯝꯐ ꯂꯩꯇ꯭ꯔꯦ
ꯑꯣ ꯑꯁ ꯐꯪꯕꯗꯤꯩ ꯐꯪꯕ꯭ꯔꯥ
ꯐꯪꯗꯤ ꯐꯪꯉꯤ ꯑꯗꯨ ꯑꯩꯈꯣꯏꯅ ꯂꯩꯕꯒ ꯀꯩꯅꯣ ꯁꯣꯞ ꯗꯨꯀꯥꯟ ꯀꯩꯅꫭ ꯑꯩꯈꯣꯏꯒꯤ ꯄꯣꯠ ꯌꯣꯟꯕ ꯃꯐꯝꯗꯨꯒꯀꯣ ꯈꯔ ꯂꯥꯞꯄꯀꯣ ꯑꯗꯨꯅ ꯆꯠꯄꯁꯨ ꯁꯪꯗꯕ ꯑꯗꯨꯅ ꯆꯥꯕꯁꯨ ꯐꯪꯗ꯭ꯔꯦ
ꯑꯣꯐ ꯑꯁ ꯍꯧꯖꯤꯛꯀꯥꯟꯗꯤꯀꯣ ꯎꯁ ꯎꯁꯣꯏꯗꯣ ꯀꯌꯥꯃꯨꯛꯁꯨ ꯍꯥꯎꯕ꯭ꯔꯥ
ꯎꯁꯣꯏ ꯎꯊꯣꯏ ꯊꯣꯛꯄ ꯃꯇꯝꯂꯣ ꯍꯧꯖꯤꯛꯀꯥꯟ
ꯍꯣꯏ ꯃꯇꯝ ꯑꯣꯏꯔꯦ ꯍꯧꯖꯤꯛꯀꯥꯟ
ꯆꯥꯅꯤꯡꯉꯤ ꯑ ꯎꯄꯥꯏ ꯂꯩꯇ꯭ꯔꯦ ꯏꯔꯥꯡꯁꯤꯅ ꯅꯍꯥꯟꯗꯤ ꯑꯩꯈꯣꯏꯗꯁꯨ ꯐꯪꯕꯅꯦ ꯑꯗꯣ ꯍꯧꯖꯤꯛꯀꯥꯟꯗꯤ ꯐꯪꯁꯨ ꯐꯪꯗ꯭ꯔꯦ ꯐꯪꯉꯁꯨ ꯐ꯭ꯔꯦꯁ ꯑꯣꯏꯅ ꯐꯪꯗꯕꯅꯤꯅꯀꯣ ꯍꯥꯎꯁꯨ ꯍꯥꯎꯠꯇꯦ ꯇꯥꯡꯁꯨ ꯇꯥꯡꯉꯦ
ꯑ ꯌꯥꯝ ꯅꯨꯡꯁꯤꯌꯦꯀꯣ ꯑꯗꯨ ꯁꯥꯡ ꯕꯨꯁꯨ ꯌꯥꯝꯃꯨꯕꯅꯤꯀꯣ
ꯎꯝ ꯌꯨꯝ ꯌꯥꯝ ꯌꯥꯝ ꯅꯤꯡꯁꯤꯡꯉꯤ ꯑꯁ ꯌꯦꯟꯁꯥꯡ ꯍꯥꯇ꯭ꯔꯗꯤꯀꯣ ꯑꯁ
ꯌꯦꯟ ꯑ
ꯑꯗꯨꯅꯦ
ꯌꯨꯝ ꯁꯣꯛꯄꯁꯨ ꯌꯥꯗꯦ ꯎꯄꯥꯏ ꯂꯩꯇ꯭ꯔꯦ
ꯌꯦꯟꯁꯥꯡ ꯋꯥꯕ ꯌꯦꯟꯁꯥꯡ ꯍꯥꯎꯇꯕꯁꯤꯀꯣ
ꯎꯝ
ꯄꯨꯛ ꯊꯥꯅꯤꯡꯉꯥꯏ ꯍꯣꯠꯅꯕꯗꯣ ꯀꯌꯥꯃꯨꯛ ꯁꯨ ꯑꯋꯥꯕ ꯊꯟꯗ꯭ꯔꯗꯤ ꯌꯥꯗꯕ ꯁꯟꯗ꯭ꯔꯗꯤ ꯋꯥꯕ
ꯄꯨꯛꯁꯦ ꯊꯟꯗ꯭ꯔꯗꯤ ꯇꯨꯝꯕꯁꯨ ꯌꯥꯗꯦ
ꯑꯗꯨꯅꯦ ꯊꯟꯗ꯭ꯔꯗꯤ ꯋꯥꯏꯑꯦ ꯍꯟꯒꯦ ꯑꯗꯨꯅ ꯆꯥꯔꯁꯨ ꯍꯥꯎꯇꯦ ꯆꯈꯤ ꯑꯃ ꯋꯥꯕꯅꯦ
ꯑꯩꯈꯣꯏꯒꯤ ꯑꯩꯈꯣꯏ ꯑꯩꯈꯣꯏꯒꯤ ꯍ ꯆꯥꯛ ꯏꯟꯁꯥꯡ ꯆꯥꯗꯕꯅꯤꯀꯣ ꯃꯣꯏ ꯃꯌꯥꯡꯁꯤꯡꯒꯤ ꯆꯥꯛ ꯏꯟꯁꯥꯡ ꯆꯥꯕꯗꯨꯅ ꯄꯥꯛ ꯂꯩꯇ꯭ꯔꯦ
ꯃꯣꯏ ꯃꯣꯏꯗꯤ ꯁꯤꯟꯕꯒꯨꯝꯕ ꯀꯔꯤ ꯀꯔꯤꯔ ꯍꯥꯎ ꯇꯕꯅꯤ ꯑꯣ ꯃꯁꯂꯥꯗꯣ ꯌꯥꯝꯃꯟꯕꯒꯤꯀꯣ
ꯎꯝ ꯃꯁꯂꯥꯁꯨ ꯌꯥꯝꯃꯦ ꯑꯗꯣ ꯍꯩ ꯈꯛꯇ ꯆꯥꯏꯑ ꯌꯦꯟꯁꯥꯡꯁꯨ ꯍꯩ
ꯍꯣꯏ
ꯎꯄꯥꯏ ꯂꯩꯇꯦ
ꯃꯪꯒꯦꯒꯨꯝꯕꯗꯣ ꯃꯣꯏꯗꯤ ꯄꯥꯝꯕꯅꯦ
ꯑꯗꯨꯒꯨꯝꯕ ꯈꯛꯇ ꯆꯥꯔꯦ ꯑꯩꯈꯣꯏꯗꯤ
ꯑꯍꯣꯏ ꯑꯗꯨꯗꯣ ꯑꯁ ꯑꯩꯁꯨ ꯄꯥꯝꯗꯦꯗ
ꯋꯦꯗꯔꯁꯤꯅꯁꯨ ꯑꯁ ꯑꯁꯤꯗꯗꯤ ꯁꯥꯕꯅꯤꯅꯀꯣ
ꯎꯝ
ꯑꯗꯨ ꯆꯥꯗ꯭ꯔꯁꯨ ꯌꯥꯗꯕꯀꯣ ꯑꯗꯨ ꯋꯦꯗꯔꯒꯤ ꯃꯇꯨꯡ ꯏꯟꯅ ꯆꯥꯕꯅꯦꯕ ꯃꯣꯏꯁꯨ ꯑꯩꯈꯣꯏꯗꯨꯒ ꯑꯁꯤꯗꯨꯒ ꯌꯥꯝ ꯈꯦꯠꯅꯩꯌꯦꯕꯀꯣ ꯑꯗꯨꯒꯤ
ꯍꯣꯏ ꯑꯗꯨꯅ ꯐꯥꯕꯗꯤ ꯐꯥꯗꯧ ꯃꯥꯜꯂꯤꯗ ꯃꯨꯛ
ꯎꯝ ꯇꯥꯏꯌꯦ ꯑꯃꯔꯣꯝꯗ ꯈꯜꯂꯗꯤ ꯐꯩꯌꯦ ꯃꯣꯏꯒꯤꯁꯨ
ꯎꯝ ꯑꯩꯈꯣꯏꯖꯤ ꯀꯆꯤꯟꯖꯥꯛꯇꯤ ꯌꯥꯗꯦꯕ
ꯎ ꯍꯥꯎ ꯏꯕ
ꯑꯍꯥ ꯍꯥꯎꯕꯨꯗꯤ ꯍꯥꯎꯋꯦ ꯑꯗꯨꯕꯨ ꯄꯨꯛꯀꯤꯗꯃꯗꯤꯤ ꯌꯥꯝ ꯎꯝꯉꯥꯏꯇ ꯄꯣꯀꯣ
ꯎꯝ ꯑꯩꯈꯣꯏꯒꯤꯗꯤ ꯈꯔ ꯈꯔ ꯌꯥꯝ ꯆꯥꯔꯗꯨꯗꯩ ꯔꯥꯖꯦꯁꯟꯕꯧ ꯆꯠꯄꯒ ꯅꯖꯤ ꯁꯟꯕꯥꯎ ꯆꯠꯇ꯭ꯔꯦꯗ
ꯑꯩꯈꯣꯏꯒꯤ ꯆꯤꯟꯖꯥꯛꯇꯤ ꯄꯨꯝꯕ ꯉꯥꯛꯇ ꯆꯥꯏꯕ ꯑꯩꯈꯣꯏꯗꯤ ꯑꯗꯒꯤ ꯌꯥꯕꯗꯤ ꯌꯥꯔꯣꯏꯗꯕ ꯑꯩꯈꯣꯏꯒꯤ ꯏꯁꯥꯒꯤꯗꯃꯛꯇꯤ ꯄꯨꯡ ꯀꯌꯥꯗ ꯇꯨꯝꯕ꯭ꯔꯣ ꯅꯣꯏꯗꯤ
ꯑꯩꯣꯏꯗꯤ ꯄꯨꯡ ꯑꯅꯤ ꯄꯨꯡ ꯑꯍꯨꯝ ꯄꯨꯡ ꯑꯅꯤ ꯄꯨꯡ ꯑꯍꯨꯝ ꯅꯟ ꯕ ꯕꯣꯔꯦꯡꯅ ꯍꯩꯗꯤꯅꯦ ꯑꯩꯈꯣꯏꯗꯤ
ꯏꯁ ꯅꯨꯨꯄꯥ ꯑꯣꯏꯔꯒ ꯍꯩꯇꯦ
ꯁꯥꯟꯅꯕꯗꯤ ꯍꯥꯏꯌꯦ ꯑꯩ ꯑꯗꯨ ꯌꯦꯡꯕ ꯇꯟꯕꯗꯣ
ꯅꯨꯄꯥ ꯃꯥꯟꯗꯦꯗ
ꯁꯣꯏ ꯗꯨꯒ ꯍꯣꯏ ꯌꯦꯡꯉꯗꯤ ꯇꯨꯝꯅꯤꯡꯉꯦꯕ
ꯃꯇꯝꯗꯣ ꯑꯣꯟꯅꯕꯅꯤꯅꯀꯣ ꯃꯇꯝꯗ ꯑꯣꯟꯅꯕꯅꯦꯅ ꯑꯩꯈꯣꯏꯒꯤ ꯆꯅꯥꯗꯦꯕ
ꯑꯩꯈꯣꯏꯒꯤꯗꯤ ꯌꯥꯏ ꯑꯩꯈꯣꯏꯒꯤꯗꯤ ꯆꯞ ꯑꯦ ꯆꯥꯅꯔꯦ ꯑꯗꯣ ꯑꯁ ꯌꯦꯡꯕ ꯉꯝꯗꯦ
ꯑ
ꯑꯩꯈꯣꯏꯗꯤ ꯄꯨꯡ ꯄꯨꯡ ꯑꯅꯤ ꯑꯍꯨꯝ ꯑꯗꯨꯋꯥꯏꯗ ꯇꯨꯝꯉꯅꯤ ꯑꯗꯨ ꯨꯡ ꯇꯥ ꯄꯨꯡ ꯇꯔꯥꯂꯕꯦꯟ ꯑꯗꯨꯃꯥꯏꯅ ꯍꯧꯔꯛꯀꯅꯤ ꯑꯗꯨ ꯊꯕꯛ ꯆꯠꯂꯅꯤ ꯑꯩꯈꯣꯏꯒꯤꯗꯤ ꯆꯦ ꯌꯥꯔꯦ
ꯎꯝ ꯊꯕꯛ ꯁꯨꯕꯁꯤꯡꯗꯤ ꯌꯥꯔꯔꯣꯏꯗ
ꯀꯣꯏꯁꯨ ꯁꯕꯛ ꯍꯏ ꯊꯕ ꯁꯁꯨ ꯃꯔꯛ ꯃꯔꯛꯇꯗꯤ ꯌꯦꯡꯉꯤꯗ ꯑꯩꯈꯣꯏꯁꯨ ꯑ
ꯎꯝ
ꯑꯩꯣꯏꯅ ꯄꯥꯝꯕ ꯄꯥꯝꯕ ꯃꯦꯠꯁꯇꯣ ꯑꯗꯣ
ꯑꯝ
ꯂꯩꯇ꯭ꯔꯗꯤ ꯌꯦꯡꯅꯤꯡꯗꯦꯕ
ꯍ ꯍꯥ ꯑꯗꯨꯅꯤ
ꯅꯪꯦ ꯄꯨꯡꯒ ꯌꯥꯔ ꯇꯅꯤ
ꯑꯩꯗꯤ ꯇꯨꯝꯅꯤꯡꯕ ꯃꯇꯝꯗ ꯇꯨꯝꯃꯦ ꯑꯩꯒꯤ ꯇꯥꯏꯃꯤꯡꯁꯦ
ꯎꯝ
ꯑꯗꯨꯝ ꯍꯧꯒꯠꯂꯗꯤ ꯇꯨꯝꯕ ꯌꯥꯗꯕꯀꯣ ꯊꯦꯡꯅ ꯇꯨꯝꯕ ꯃꯇꯝꯁꯨ ꯂꯩꯌꯦ
ꯃ ꯍꯧꯒꯜ ꯂꯩꯦꯕ꯭ꯔꯣ ꯍꯧ ꯎꯆꯖꯤ
ꯍꯣꯏ ꯑꯩꯗꯤ ꯍꯧꯒꯠꯈ꯭ꯔꯦ ꯑꯃꯨꯛ ꯑꯩ ꯅꯥꯏꯟ ꯅꯥꯏꯟ ꯊꯥꯔꯇꯤ ꯇꯦꯟ ꯑꯗꯨꯝ ꯑꯗꯨꯋꯥꯏꯗ ꯇꯨꯝꯕꯅꯦ ꯃꯀꯥꯍꯠ
ꯁ ꯁꯁꯤꯔꯤ
ꯑꯩꯁꯦ ꯉꯁꯤ ꯍꯣꯏ ꯑꯩ ꯉꯁꯤ ꯍꯤꯗꯥꯛ ꯀꯥꯞꯄꯀꯣ ꯑꯗꯨ ꯉꯥꯏꯕ ꯑꯣꯏꯅ ꯑꯗꯨꯨꯡ ꯇꯧꯋꯤ ꯇꯧꯕꯅꯦꯕ ꯑꯩ ꯑꯩꯁꯦ ꯇꯨꯝ ꯅꯤꯡꯃꯟꯈ꯭ꯔꯕ ꯍꯥꯏꯦ